ꯍꯜꯂꯣ ꯍꯗꯧꯔꯤꯅꯣ
ꯑ ꯏꯝꯐꯥꯜꯗꯒꯤ ꯀꯩꯅꯣ ꯈꯨꯟꯗ ꯆꯠꯅꯤꯡꯉꯥꯏ ꯍꯧꯖꯤꯛ ꯅꯣꯅꯦ ꯌꯧꯔꯑꯦ
ꯑꯁ ꯅꯨꯡꯉꯥꯏꯔꯦꯅꯦ ꯑꯩꯈꯣꯟꯗ ꯆꯠꯂꯒꯦ
ꯑꯗꯨ ꯌꯨꯝꯗꯤ ꯌꯧꯗ꯭ꯔꯤꯌꯦ ꯌꯨꯝꯗꯤ ꯍꯧ ꯆꯔꯤ ꯑꯗꯣ ꯂꯥꯛꯗꯔꯦ
ꯂꯥꯛꯈ꯭ꯔꯣ ꯂꯥꯛꯈ꯭ꯔꯣ ꯌꯦꯡꯅꯤꯡꯉꯅ ꯁꯤꯒꯗꯧꯔꯦ ꯑꯗꯨꯝꯅꯁꯛ ꯐꯖꯕꯤꯗꯣ
ꯀꯗ ꯀꯩꯅꯣ ꯉꯁꯥꯏꯗꯣ ꯑꯩ ꯀꯔꯤꯁꯨꯦ ꯆꯥꯔꯛꯇꯕꯒꯤꯀꯣ ꯑꯥ ꯑꯩꯒꯤ ꯑꯁꯤ ꯀꯩꯅꯣ ꯎ ꯇꯨꯄꯨ ꯍꯦꯜꯂꯒ ꯑꯃ ꯂꯩꯕꯗꯣ ꯈꯨꯟ ꯑꯃ ꯂꯩꯕꯗꯣ
ꯑꯥ
ꯑꯗꯨꯒꯤ ꯂꯝꯕꯤꯗꯣ ꯆꯖꯤꯛ ꯆ ꯆꯖꯤꯛ ꯆꯠ ꯇꯧꯔꯤꯅꯣ
ꯑꯥ
ꯑꯗꯨꯒꯤ ꯑꯥ ꯅꯇꯦ ꯑꯣꯀꯦ ꯇꯃꯦ
ꯑꯁ ꯇ ꯌꯥꯝꯃꯅꯤ
ꯎꯝ ꯑꯩ ꯏꯆꯥꯁꯨ ꯆꯥꯗ ꯄꯔꯤꯁꯨ ꯆꯥꯗꯕ ꯍꯅꯤꯕ
ꯎꯝ ꯑꯗꯨ ꯀ ꯀꯥꯏꯗ ꯐꯝꯕ꯭ꯔꯥ ꯅꯣꯅꯦꯗ ꯐꯝꯕ꯭ꯔꯥ
ꯑꯣ ꯒꯥꯔꯤꯗ ꯐꯪꯉ ꯂꯩꯌꯦ ꯎ ꯅꯗꯤ
ꯑꯩꯁꯨꯦ ꯖꯣꯕ ꯀꯥꯔꯗ ꯆꯠꯂꯒ ꯑꯗꯨꯝ ꯕꯣꯔꯤꯡ ꯆꯨꯕꯒꯤ ꯇꯧꯔꯛꯄꯅꯦ
ꯑꯦ ꯂꯣꯏꯗ꯭ꯔꯦ ꯑ ꯉꯁꯤ ꯉꯔꯥꯡꯅ ꯂꯣꯏꯕꯅꯤ ꯍꯥꯏꯕ ꯅꯠꯇ ꯇ꯭ꯔꯣ
ꯉꯁꯤꯅꯤꯏ ꯂꯣꯏꯒꯅꯤ ꯉꯁꯤ
ꯑꯣ ꯑꯣ
ꯑꯩ ꯉꯔꯥꯡ ꯂꯣꯏꯅꯤ ꯍꯥꯏꯕ꯭ꯔꯥ
ꯋꯥꯏꯅꯁꯗꯦꯗꯣ ꯍꯥꯏꯕ ꯅꯠꯇ꯭ꯔꯣꯅꯣ
ꯊꯥꯔꯁꯗꯦꯗ ꯊꯥꯔꯁꯗꯦ ꯑꯩ ꯀꯥꯎꯑꯣ ꯃꯥꯜꯂꯦ
ꯑꯩꯁꯨ ꯀꯕꯣꯏ
ꯊꯥꯔꯁꯗꯦꯗ ꯍꯥꯏ ꯍꯥꯏꯗꯥꯏꯅꯦ ꯀꯥꯎꯔꯦ ꯑꯩ ꯋꯥꯏꯅꯁ ꯗꯦꯗꯥ ꯍꯥꯏꯕ꯭ꯔꯥ ꯌꯨꯝꯗꯗꯤ ꯀꯩꯟꯁꯥꯡ ꯊꯣꯡ ꯇꯣꯡꯃꯅꯤ ꯏꯃꯥꯅ ꯊꯥ ꯠ ꯏꯟꯁꯥꯡ ꯍꯥꯎꯕ ꯊꯣꯡꯂꯝꯅꯤ
ꯀꯗꯥꯏ ꯗꯩ ꯏꯟꯖꯥꯡ ꯍꯥꯑꯣꯕꯥ ꯂꯩꯔꯥꯃꯦ ꯒꯥꯏ ꯍꯥꯏꯁꯗꯤ
ꯑꯁ ꯂꯩꯒꯅꯤꯗ ꯅꯣꯏ ꯌꯦꯟꯁꯨ ꯌꯥꯝ ꯂꯩꯗꯥꯏꯅꯦ
ꯑꯩꯈꯣꯏꯕꯣ
ꯎꯝ
ꯍꯨꯃꯨꯔꯣ ꯅꯥ
ꯎꯗꯦꯗ ꯎꯗꯁꯨ ꯂꯩꯗꯕ ꯃꯥꯜꯂꯦꯕ ꯂꯩꯕ ꯃꯥꯜꯂꯦꯕ
ꯂꯩꯕꯣ ꯃꯥꯂꯦ
ꯑꯩꯈꯣꯏꯒꯤꯗꯤ ꯃꯆꯥ ꯃꯆꯥ ꯂꯩꯌꯦ ꯆꯥꯏ ꯆꯥꯏ ꯕ ꯌꯥꯗꯕ ꯄꯤꯛꯄꯗꯣ
ꯐꯥꯖꯅꯥ ꯐꯖꯥꯅꯥ ꯑꯣ ꯑꯗꯨꯗꯣ ꯃꯤ ꯀꯌꯥ ꯂꯩꯕ꯭ꯔꯣ
ꯑꯁ ꯃꯤ ꯃꯄꯥꯟꯗ ꯌꯥꯝ ꯂꯩꯑ ꯃꯤ ꯏꯅꯦꯒ ꯏꯅꯦꯁꯨ ꯏꯆꯦꯁꯤꯡꯁꯨ ꯑꯁ
ꯅꯠꯇꯦ ꯅꯣꯏꯗꯣ ꯑꯥ ꯆꯥꯛꯗꯣ ꯄꯨꯔ ꯆꯕ꯭ꯔꯣ ꯆꯥꯀꯞ ꯄꯨꯔꯣꯆꯥꯏꯕ꯭ꯔꯥ
ꯆꯠꯂ ꯍꯣꯏ ꯍꯣꯔꯦꯟ ꯄꯨꯡ ꯑꯦꯂꯚꯦꯟꯗ ꯆꯥꯗꯣꯏꯅꯦ ꯅꯡꯒ ꯋꯥꯔꯤ ꯁꯥꯕꯁꯦ ꯌꯥꯝ ꯌꯥꯝ ꯅꯨꯡꯉꯥꯏꯌꯦ ꯎꯝ ꯁꯤꯡꯖꯤ ꯗꯤꯞ ꯃꯔ ꯃꯔ ꯇꯥ ꯆꯥꯏ ꯃꯔ ꯃꯔꯇꯥ ꯆꯥꯗꯦ ꯅꯡ ꯒꯥ ꯋꯥꯔꯤ ꯆꯕ ꯅꯨꯡꯉꯥꯏꯌꯦꯕ ꯐ꯭ꯔꯤ ꯑꯣꯏ ꯗꯦꯒꯥ ꯑꯁ ꯉꯁꯤꯗꯤꯀꯣ ꯑꯩꯈꯣꯏꯗꯤ ꯀꯥꯡꯊꯣꯏꯅꯤ ꯀꯥꯡꯪꯁꯣ ꯑꯣꯏꯅꯤꯗ
ꯑꯗꯨ ꯃꯤ ꯑꯗꯨꯝ ꯆꯥꯔꯗꯤ ꯍꯥꯎꯅꯤꯗ ꯀꯣ
ꯑ ꯃꯤꯗꯤ ꯇꯔꯨꯛ ꯇꯔꯦꯠ ꯇꯔꯥꯗꯤ ꯁꯨꯕ ꯃꯥꯜꯂꯦ
ꯑ
ꯃꯤ ꯇꯔꯑ ꯁꯨꯦ ꯑ ꯏ ꯇ ꯂꯣ ꯏ ꯆ ꯀ꯭ꯔꯃ ꯃꯥꯂꯦ ꯊꯣꯞꯄ ꯌꯨꯝꯗ
ꯑꯥ
ꯅꯪ ꯀꯨꯏꯅ ꯂꯩꯒꯗ꯭ꯔꯥ ꯌꯨꯝꯗ
ꯈꯪꯗꯦꯁꯣ ꯀꯪꯔꯤꯦ ꯌꯜꯁ ꯌꯥ ꯐꯔꯤꯗ
ꯀꯔꯤꯅꯣ ꯌꯥꯝ ꯅꯣꯛꯑꯦ ꯁꯤ ꯅꯨꯄꯤꯁꯦ
ꯑꯌꯨ ꯌꯎ ꯇꯧꯔꯦ ꯑꯗꯨ ꯉꯥꯏꯔ ꯌꯦ
ꯅꯨꯡꯉꯥꯏꯕꯒꯤ ꯆꯥꯛꯁꯨ ꯆꯥꯗꯕꯤꯗ ꯑꯗꯨꯝ ꯅꯧꯔꯒ ꯂꯩꯔꯦ ꯏꯅꯔꯖꯤꯗꯣ ꯂꯣꯏ ꯃꯥꯡꯉꯅꯤꯀꯣ ꯌꯥꯝ ꯅꯣꯛꯉꯗꯤ
ꯍꯣꯏ ꯏꯅꯔꯖꯤ ꯂꯩꯇ꯭ꯔꯦ ꯑꯩ ꯑꯆꯥꯄꯣꯠ ꯑꯃꯁꯁꯨ ꯂꯧꯗꯦ ꯉꯁꯤ ꯎꯝ ꯅꯒꯣ ꯃꯝ ꯆ ꯂꯩꯥꯏꯇꯦꯅ ꯃꯣꯔꯅꯤꯡꯗ ꯉꯥꯟꯟꯅ ꯍꯧꯒꯠꯂꯦ ꯑꯗꯨꯒ ꯉꯥꯟꯟꯅ ꯆꯠꯂꯦ ꯑꯗꯨꯒ ꯀꯩꯊꯦꯜ ꯃꯕꯤꯗ ꯉꯥꯏ ꯑꯗꯨꯗ ꯉꯥꯏꯑꯦ ꯑꯗꯨ ꯑꯗꯨꯗ ꯉꯥꯏꯔꯒꯅꯨꯀꯣ ꯄꯨꯛꯇꯣ ꯅꯒ ꯑꯣ ꯅꯝꯕꯔ ꯇꯨ ꯇꯧ ꯏꯒ ꯑꯁꯤ ꯐꯅꯤ ꯑꯣꯏꯒ ꯈꯪꯕꯨ ꯉꯝꯇ꯭ꯔꯒ ꯄꯐꯝ ꯐꯝꯕ ꯍꯅꯕꯤ ꯑꯃ ꯂꯩꯌꯦ ꯑꯗꯨꯒ ꯅꯨꯄꯤꯕꯨ ꯎ ꯀꯥꯏꯗ ꯇꯧꯕ ꯌꯥꯒꯦꯔꯣ ꯍꯥꯏꯔꯒ ꯑꯗꯨ ꯃꯅꯨꯡꯗ ꯆꯪꯉꯣꯑꯣ ꯃꯤ ꯑꯗꯨꯒ ꯍꯪꯉꫭ ꯍꯥꯏꯕ ꯑꯗꯨ ꯆꯪꯉꯒ ꯍꯨꯏꯗꯣ ꯂꯣꯏꯔꯦꯕꯨ
ꯈꯔꯒ ꯀꯩꯅꯣ ꯇꯧꯕ ꯑꯗꯨꯒ ꯅꯨꯄꯤ ꯑꯃ ꯂꯩꯔꯝꯕꯣꯀꯣ ꯍꯥꯡꯔꯒ ꯇꯧꯅꯦ ꯑꯁ ꯁꯤꯅꯤ ꯑꯣ ꯂꯝꯕꯤꯗ
ꯎꯝ
ꯑꯣ ꯊꯕꯛ ꯆꯠꯄ ꯀꯥꯟꯗ ꯑꯗꯨꯣ ꯊꯤꯐꯥꯏꯗꯗꯣ
ꯑꯁ ꯅꯨꯡꯉꯥꯏꯇꯕꯅꯦ ꯂꯝꯕꯤ ꯆꯠꯄ ꯃꯇꯝꯗ ꯊꯤꯐꯥꯏꯅꯤꯡꯕꯁꯦ ꯋꯥꯔ
ꯍꯧꯖꯤꯛꯗꯤ ꯅꯨꯡꯉꯥꯏꯔꯦ
ꯑ
ꯑꯁꯤꯗꯤ ꯅꯨꯡꯉꯥꯏꯔꯦꯕ
ꯑꯣꯥꯏ ꯑꯗꯨ ꯐꯦ ꯀꯔꯤ ꯎꯝ ꯌꯨꯝꯗ ꯑꯃꯨꯛ ꯆꯪ ꯌꯥꯝ ꯋꯥꯗ꯭ꯔꯤꯕ꯭ꯔꯣ
ꯍꯧꯖꯤꯛ ꯊꯝ ꯆꯂꯅꯤꯅ ꯍꯧꯖꯤ ꯗꯨꯀꯥꯟꯁꯤꯡꯒꯤ ꯄꯣꯠ ꯆꯩꯗꯔꯝ ꯑ
ꯑꯣ ꯑꯣ ꯑꯣ ꯑꯣ
ꯑꯩꯈꯣꯏ ꯅꯅꯥꯕꯤꯒꯤ ꯗꯦꯗꯥꯗꯣ ꯒꯤꯖꯔꯤꯗꯂ ꯕ
ꯅꯨꯡꯉꯥꯏꯅ ꯑꯗꯨꯗꯤ ꯈꯨꯟꯗ ꯑꯗꯨꯝ ꯌꯧꯒꯅꯦꯕ ꯑꯗꯨꯔꯤꯁꯨ ꯌꯨꯝꯗ ꯌꯧꯒꯅꯤꯕ ꯀꯨꯏꯅ ꯂꯩꯌꯣ ꯁꯤꯗ
ꯀꯩꯒꯤꯅ
ꯅꯪꯒ ꯋꯥꯔꯤ ꯁꯥꯕꯁꯨ ꯅꯨꯡꯉꯥꯏꯔꯦꯍꯦ ꯑꯗꯨꯝ ꯐ꯭ꯔꯤ ꯑꯣꯏꯔꯣꯀꯣ
ꯍꯥꯎ ꯍꯥꯎ
ꯎꯝ
ꯇ ꯐꯨꯔꯥꯗꯦꯏꯗ ꯊꯃꯦ ꯑꯥꯎ ꯀ ꯀꯅꯥ ꯏꯄꯥ ꯄꯥꯇ ꯁꯣꯗꯤ ꯃꯩꯊꯥꯏꯁꯤ ꯑꯃ ꯑꯁ ꯉꯔꯥꯡ ꯉꯔꯥꯡ ꯉꯔꯥꯡꯅꯤꯀꯣ ꯑꯦ ꯔꯪꯅꯗꯤꯕꯨꯅ ꯑꯅꯤ ꯀꯣ ꯣ
ꯎ
ꯂꯣꯏꯔꯦ ꯑꯗꯨ ꯅꯨꯄꯤ ꯑꯩꯈꯣꯏ ꯈꯨꯟꯒꯤ ꯅꯨꯄꯥ ꯑꯃꯗꯣ ꯅꯠꯇꯦ ꯃꯗꯣ ꯀꯩꯅꯣ ꯅꯣꯔꯃꯦꯜ ꯑꯣꯏꯕꯒꯤ ꯔꯤꯁꯨꯨꯈꯕꯤ ꯈꯪꯕꯤꯈ꯭ꯔꯣ ꯑꯩꯈꯣꯏ ꯆꯠꯂꯔꯣꯏ ꯍꯥꯏꯔꯒꯥꯗ ꯍꯧꯔꯒ ꯆꯠꯕꯗꯨꯀꯣ ꯅꯤꯡꯁꯤꯡꯉꯒ ꯅꫭꯛꯅꯤꯡꯉꯤꯍꯦ
ꯀꯔꯤꯒꯤꯔꯣ ꯃꯥꯗꯤ ꯉꯥꯎ ꯃꯥꯜꯂꯦ ꯑꯗ ꯑꯈꯣꯏ ꯑ ꯂ ꯄꯨ꯭ꯔꯥ
ꯂꯥꯛꯇ ꯃꯣꯏꯒꯤ ꯎꯝ ꯤꯇꯅꯤꯍꯥꯏ ꯃꯣꯏꯒꯤ ꯁꯨꯇꯤ ꯄꯤꯌꯨꯗꯣ ꯃꯣꯏ ꯀꯩꯅꯣ ꯋꯥꯔꯁꯤꯞꯒꯨꯝꯕ ꯂꯩꯕ ꯃꯥꯜꯂꯤꯕ ꯉꯔꯥꯡꯗꯣ ꯉꯔꯥꯡꯗꯣ ꯃꯣꯏ ꯔꯁꯤꯞ ꯂꯩ ꯑꯗꯨꯒ ꯑꯗꯨ ꯃꯥꯂꯛ ꯑꯗꯨ ꯇꯧꯗ꯭ꯔꯦ ꯇꯧ ꯃꯣꯏ ꯇꯔꯣ ꯃꯅ ꯃ ꯏ ꯐꯦꯝꯗꯤ ꯑꯗꯨꯒ ꯃꯥꯕꯨꯁꯨ ꯂꯥꯛꯑꯣ ꯍꯥꯏꯕꯒꯤ ꯂꯥꯛꯑꯒꯦ ꯇꯧꯕꯕ ꯆꯠꯄ ꯌꯥꯗꯕ
ꯎꯝ
ꯌꯧꯔ ꯅꯪꯁꯨ ꯐꯤ ꯑꯣꯏꯔꯦꯅꯤ ꯑꯛꯇ ꯑꯃꯨꯛ ꯇꯨꯝꯍꯣꯛꯀꯅꯤꯍꯦ ꯁꯤꯗꯤ ꯍꯌꯦꯡ ꯊꯔꯣꯏ ꯈꯨꯟꯕ ꯆꯠꯂꯣꯑꯣ ꯊꯩꯔꯣꯏ ꯆꯠꯅꯤꯡꯉꯦ
ꯑꯗꯣ
ꯎꯝ
ꯅꯪꯁꯨꯐ ꯂꯩꯔꯣꯏꯅꯣ ꯑꯗꯨ ꯆꯠꯁꯤꯔꯣ
ꯑ ꯌꯦꯡꯉ ꯑꯩꯁꯨ ꯊꯕꯛ ꯂꯩꯕ ꯑꯛ ꯆꯥꯛ ꯄꯤꯕ ꯑꯃꯨꯛ ꯆꯥꯒꯅꯦꯕ ꯃꯊꯛꯇ ꯑꯁ ꯀꯅꯥꯅꯣ ꯌꯥꯝ ꯋꯥ ꯉꯥꯡꯉꯦ ꯁꯤ ꯊꯦꯡ ꯑꯗꯨ ꯂ ꯇꯦ ꯑꯗꯨꯕꯨꯀꯣ ꯑꯗꯨꯕꯨꯀꯣ ꯋꯥꯕꯀꯣ ꯑꯗꯨꯗ ꯃꯊꯛꯇ ꯀꯥꯔꯗꯤꯀꯣ ꯑꯃꯨꯛ ꯆꯠꯊꯣꯛꯄ ꯇꯟꯕ ꯇꯥꯕ꯭ꯔ
ꯍ
ꯑꯗꯨꯗ ꯑꯗꯨꯗ ꯑꯣꯛꯆꯥꯛ ꯄꯤꯕ ꯆꯠꯂꯗꯤ ꯈꯪꯉꯦ ꯇꯥꯕ꯭ꯔꯥ
ꯎꯝ ꯇꯥꯏꯌꯦ ꯑꯗꯨ ꯑꯣꯏꯔꯗꯤ ꯍꯌꯦꯡꯁꯦ ꯐ꯭ꯔꯥꯏꯗꯦꯀꯣ ꯁꯇꯔꯗꯦꯗ ꯆꯠꯁꯤꯔꯣ
ꯁꯟꯗꯦꯗ ꯆꯄ ꯌꯥꯏ ꯍꯦꯏ ꯑꯩ ꯌꯦꯡꯒꯦ ꯑꯩ ꯑꯃꯨꯛ ꯍꯥꯏꯔꯨꯔꯛꯀꯦꯀꯣ ꯍꯧꯖꯤꯛꯀꯥꯟꯗꯤ ꯅꯪ ꯂꯩꯔꯕꯅꯤꯅꯍ ꯃꯟꯗꯦꯗꯁꯨ ꯑꯗꯨꯝ ꯆꯣꯠꯄ ꯌꯥꯔꯦꯕ ꯗ ꯀꯨꯝꯕ ꯑꯩ ꯊꯕꯛ ꯂꯩꯔꯨꯗꯤꯦ ꯈꯪꯗꯦ ꯑꯩ ꯑꯁ ꯑꯣ ꯑꯁ ꯌꯨꯝ ꯄꯥꯡꯈ꯭ꯔꯕꯅꯤꯅ ꯑꯩ ꯏꯊꯟꯗ ꯗꯤꯁꯤꯁꯟ ꯇꯧ ꯉꯝꯗꯦꯍꯦ ꯏꯆꯥꯁꯨ ꯂꯩꯔꯕꯅꯤꯅ ꯊꯕꯥꯛ ꯂꯥꯏꯁꯇ ꯊ
ꯑꯃ ꯀꯠꯇ ꯑꯣꯔꯒ
ꯑꯃ ꯕꯨ ꯑꯃ ꯑꯣꯏꯔꯁꯨ ꯑꯉꯥꯡꯅꯤꯅ
ꯎꯝ
ꯃꯣꯏꯒꯤ ꯀꯩꯅꯣ ꯃꯅꯦ ꯂꯥꯛꯄ ꯅꯠꯇ꯭ꯔꯣ
ꯍꯥ ꯃꯅꯦ ꯑꯣ ꯃꯅꯦꯁꯨ ꯂꯥꯛꯑꯦ ꯑꯗꯨꯕꯨ ꯃꯅꯦꯁꯨ ꯌꯥꯝ ꯕꯤꯖꯤ ꯑꯣꯏ ꯉꯁꯤꯁꯨ ꯑꯃꯨꯛ ꯆꯠꯄꯅꯦ ꯊꯕꯛ ꯁꯨꯝ ꯊꯕꯛ ꯆꯠꯂꯒ ꯂꯩꯕꯅꯤ ꯀ ꯃꯥꯅ ꯏꯝꯐꯥꯜꯗ ꯑꯃꯨꯛ ꯂꯩꯔꯅꯤ ꯍꯥꯏꯕꯅꯦ ꯑ ꯃꯔꯝ ꯂꯩꯔꯔꯣꯏ ꯑ ꯃꯔꯥꯡꯝ ꯏꯝꯐꯥꯜ ꯂꯩꯔꯒ ꯄꯤ ꯍꯩꯆ ꯗꯤ ꯇꯧꯅꯤ ꯍꯥꯏꯕꯅꯦ
ꯑꯣ
ꯑꯣꯖꯥ ꯇꯧꯔꯣꯏ ꯍꯥꯏꯌꯦꯦ ꯄꯤ ꯍꯩꯆ ꯗꯤ ꯇꯧꯔꯒ ꯀꯩꯅꯣ ꯊꯕꯛ ꯑꯃꯧ ꯇꯧꯒꯅꯤ ꯍꯥꯏꯕꯅꯤ ꯊꯕꯛ ꯃꯆꯥ
ꯑ
ꯁꯦꯂꯔꯤ ꯕꯨꯗꯤ ꯌꯥꯝꯗꯦꯗ ꯎꯝ
ꯍꯣꯏ ꯍꯣꯏ ꯑꯩ ꯍꯣꯔꯦꯟ ꯇꯧꯔꯛꯀꯦꯀꯣ
ꯍꯣꯏ ꯍꯣꯏ ꯑ ꯎꯝ ꯎꯝ